ꯑꯦ ꯀꯩꯗꯩꯅꯣ
ꯍꯤꯞꯄꯤ
ꯑꯣ ꯑꯩꯁꯨ ꯍꯤꯞꯄꯤ
ꯎꯝ ꯀꯩꯗꯧꯔꯃꯤꯅꯣ
ꯑꯩꯁꯨ ꯍꯤꯞꯄꯤꯌ‌ꯦ ꯑꯗꯨꯝ ꯐꯝꯃꯤꯌꯦ
ꯀꯩꯗꯧꯔꯝꯃꯤꯅꯣ
ꯑꯩꯔꯣ ꯉꯁꯥꯏ ꯑꯩꯒꯤ ꯑꯟꯇꯤ ꯑꯃꯗꯣ ꯃꯥꯗꯣ ꯌꯨꯝ ꯚꯔꯥ ꯍꯣꯡꯕꯅꯦꯕ ꯌꯨꯝ ꯚꯥꯔ ꯍꯣꯡꯕꯒꯤ ꯊꯤꯜꯂꯨꯔꯦ ꯑꯗꯨꯒ ꯄꯣꯠ ꯆꯩꯩ ꯀꯩꯀꯥ ꯊꯥꯡꯉꯦ
ꯎ
ꯑꯗꯨꯒ ꯍꯜꯂꯑꯦ ꯑꯗꯨꯒ ꯑꯩꯗꯣ ꯆꯦꯡ ꯋꯥꯟꯒꯗꯕꯗꯣ ꯀꯥꯎꯔꯕꯅꯤꯅ ꯆꯥꯛꯇꯣ ꯂꯨꯄꯥ ꯀꯨꯟꯒꯤ ꯂꯩꯔꯦ ꯍꯋꯥꯏ ꯂꯨꯄꯥ ꯀꯨꯟꯊ꯭ꯔꯥꯒꯤ ꯂꯧꯔꯦ ꯑꯗꯨꯒ ꯖꯄꯥꯅꯤꯁ
ꯕꯣꯏꯂꯔꯖ‌ꯦ ꯏꯌꯥ ꯌꯥꯗꯦꯒ‌ꯣ
ꯎꯝ
ꯌꯥꯝ ꯁꯥꯡꯌꯦꯕ
ꯍꯜꯂꯣ
ꯍꯥꯎ
ꯅꯪ ꯖꯄꯥꯅꯤꯁ ꯀ꯭ꯋꯥꯜ ꯑꯦꯛꯇꯣ ꯆꯥꯔꯕ꯭ꯔꯣꯕ
ꯆꯥꯗꯔꯤ
ꯌꯦꯔꯨꯝ ꯃꯆꯥ ꯃꯆꯥꯗꯣ
ꯆꯥꯗ‌ꯦ
ꯎꯝ ꯑꯗꯨꯒꯤ ꯂꯨꯄꯥ ꯀꯨꯟꯒꯤ ꯂꯩꯀ‌ꯣ ꯑꯩꯅ ꯍꯣꯔꯦꯟ ꯆꯥꯕ ꯇꯥꯔꯦ ꯆꯥꯛ ꯀ ꯍꯥꯎꯔꯦ ꯉꯁꯤ
ꯅꯪ ꯀꯣꯏꯕꯒ ꯆꯠꯇ꯭ꯔꯕꯣ
ꯑꯦ ꯑꯈꯣꯏ ꯑꯃꯒ ꯉꯁꯥꯏ ꯀꯣꯏꯕ ꯆꯠꯂꯦ
ꯎꯝ ‌ꯅ‌ꯣꯏ ꯑꯃꯗꯨꯒ
ꯎꯝ ꯅꯨꯡꯉꯥꯏ
ꯀꯥꯏꯗ ꯄꯨꯕꯤꯔꯣ ꯄꯨꯕꯤꯔꯦ ꯅꯨꯃꯤꯠ ꯑꯃ ꯎꯅꯗ꯭ꯔꯗꯤ ꯌꯥꯗ꯭ꯔꯦ ꯈꯣꯏꯁꯦ
ꯍꯨꯖꯤꯛꯀꯥꯟꯖꯤꯕꯨ ꯀꯩ ꯀꯩ ꯏꯟꯖꯥꯡꯅꯒ ꯍꯥꯎꯔꯤꯒꯦ
ꯈꯪꯗ‌ꯦꯗ ꯑꯩꯉꯣꯟꯗꯗꯤ ꯏꯁꯀ꯭ꯋꯥꯁ ꯂꯩ ꯈꯣꯏ ꯃꯥꯅ ꯄꯤꯔꯛꯄ
ꯑꯗꯨꯒ ꯍꯩꯔꯤꯛꯁꯨ ꯄꯤꯔꯑꯦ
ꯁꯨꯝ ꯅꯪ ꯑꯍꯥꯎꯕ ꯏꯖꯥꯡ ꯊꯕ
ꯑꯍꯥꯎꯕ ꯑꯦꯟꯁꯥꯡ ꯆꯥꯅꯉꯥꯏꯁ‌ꯦ ꯄꯩꯁꯥ ꯂꯩꯇ‌ꯦꯅ‌ꯦ
ꯑꯗꯨ ꯑꯣꯏꯖꯨꯀꯣ ꯍꯥꯎꯅ ꯆꯥꯝꯃꯜꯂꯁꯨ ꯆꯥꯅꯤꯡꯗꯦꯕ ꯑꯗꯨꯒꯤꯅꯦ ꯉꯁꯥꯏ ꯑꯩ ꯍꯋꯥꯏ ꯂꯩꯔꯤꯗꯣ ꯅꯠꯇ꯭ꯔꯗꯤ ꯁꯥ ꯑꯇꯣꯞꯄ ꯂꯩꯕ ꯌꯥꯕꯅꯦꯕ ꯊꯣꯉꯒ
ꯍ‌ꯣ ꯈꯣꯡꯒ꯭ꯔꯥꯎ ꯐꯨꯔꯤꯠꯁꯨ ꯂꯩꯔꯤꯉꯩ ꯄꯦꯟꯕ ꯅꯥꯏꯗꯦ
ꯑꯗꯨꯅꯤ ꯃꯤ ꯑꯃ ꯑꯣꯏꯅꯕ ꯍꯣꯠꯅꯧ ꯑꯗꯨꯗꯗꯤ ꯅꯪꯅ ꯂꯩꯅꯤꯡꯕ ꯂꯩꯕ ꯌꯥꯔꯅꯤ
ꯅꯪꯖꯨ ꯊꯕꯛ ꯁꯦ ꯇꯧꯒꯗꯕꯁꯦꯀꯣ ꯄꯩꯁꯥ ꯈꯒ ꯇꯥꯟꯖꯒꯗꯕꯖꯦ ꯑꯩꯒꯤ ꯈ꯭ꯋꯥꯡ ꯁꯤꯅ ꯑꯩꯉꯣꯟꯗ ꯑꯌꯦꯠꯄ ꯄꯤꯔꯦ
ꯆꯨꯝꯃꯤꯅꯤ ꯅꯨꯡꯊꯤꯟ ꯆꯨꯞꯄ ꯐꯝꯕꯁꯨ ꯋꯥꯏ ꯅꯠꯇ꯭ꯔꯥ ꯑꯗꯨꯒ ꯊꯕꯛ ꯇꯧꯕꯁꯨ ꯋꯥꯏ ꯈꯪꯗꯦꯗ ꯑꯗꯨꯗꯤ ꯅꯪꯖꯦ ꯑꯗꯨꯗꯤ ꯅꯪꯖꯦ ꯅꯨꯄꯤꯒꯤ ꯃꯔꯜꯗ ꯍꯤꯡꯕ ꯇꯥꯔꯦꯅꯦꯍꯥ
ꯍꯤꯡꯉꯥꯗꯕꯅꯤ
ꯆꯤꯡꯅꯗꯕ ꯉꯝꯗꯦ
ꯀ꯭ꯔꯤꯀꯦꯠ ꯍꯥꯟꯅ ꯑꯩ ꯍꯥꯟꯅ ꯀ꯭ꯔꯤꯀꯦꯠ ꯁꯥꯟꯅꯔꯝꯃꯦꯕꯀꯣ
ꯎꯝ
ꯑꯃ ꯃꯄꯥꯥꯟꯂꯣꯝꯗ ꯂꯥꯏꯔꯤꯛ ꯇꯝꯕꯒꯤ ꯂꯩꯔꯝꯃꯦꯕ
ꯎꯝ
ꯑꯩꯅ ꯄꯥꯝꯃꯤꯖꯤꯅ ꯁꯥꯟꯅꯕ ꯄꯥꯝꯒ꯭ꯔꯤꯖꯤꯅ ꯑꯗꯨ ꯀꯥꯟꯗ ꯑꯩꯖꯦ ꯌꯥꯝ ꯁꯥꯟꯅꯔꯛꯑꯦꯕꯀꯣ ꯑꯩꯄꯤ ꯊꯥꯏꯅꯗꯒꯤ ꯑꯉꯥꯡ ꯑꯣꯏꯔꯤꯀꯥꯟꯗ ꯁꯥꯟꯅꯕ ꯌꯥꯝ ꯄꯥꯝꯃꯦꯕ ꯂꯥꯏꯔꯤꯛꯁꯨ ꯌꯥꯝ ꯐꯔꯑꯦꯕꯀꯣ ꯂꯥꯏꯔꯤꯛꯇꯨ ꯊꯋꯥꯏ ꯌꯥꯎꯔꯛꯑꯦꯕ
ꯎꯝ
ꯀ꯭ꯂꯥꯁꯇ ꯑꯩꯖꯦ ꯔꯦꯡ ꯋꯥꯟ ꯑꯗꯨꯝ ꯇꯥꯔꯛꯑꯦꯕ ꯑꯩꯅ
ꯑꯁꯦꯡ ꯀꯤ
ꯑꯥ
ꯄ꯭ꯔꯣꯃꯤꯁ
ꯄ꯭ꯔꯣꯃꯤꯁ
ꯑꯦ ꯃꯥꯟꯗꯦꯅ ꯉꯁꯤ ꯉꯛꯇꯅꯦ ꯑꯩꯅ ꯇꯥꯕ
ꯇꯥꯔꯛꯏ ꯂꯥꯏꯔꯤꯛꯁꯨ ꯑꯗꯨꯝ ꯐꯔꯤ ꯑꯗꯨꯒ ꯑꯗꯨꯒ ꯄꯥꯂꯝ ꯂꯩꯀꯥꯟꯗ ꯈꯣꯏꯒꯤ ꯑꯣꯖꯥꯒꯩꯅꯀꯣ
ꯎꯝ
ꯂꯥꯏꯔꯤꯛ ꯂꯩꯕꯤ ꯊꯥꯔꯠꯀ ꯀ꯭ꯂꯥꯁꯇ ꯁꯦꯀꯦꯟ ꯊꯥꯔꯠꯀ ꯇꯥꯕꯒꯤ ꯄ꯭ꯔꯥꯏꯖꯀ ꯄꯤꯗꯅ ꯑꯗꯨ ꯁꯥꯟꯅꯕꯗ ꯉꯝꯕꯒꯤ ꯇ꯭ꯔꯣꯐꯤ ꯃꯦꯗꯜꯒ ꯄꯤꯗꯅꯀꯣ
ꯎꯝ
ꯅꯍꯟ ꯃꯨꯛ ꯅꯉꯣꯟꯗ ꯇꯥꯏ ꯀꯨꯟꯗꯣ ꯁꯥꯟꯅꯕꯒꯤ ꯑꯃ ꯑꯥ ꯑꯩꯒꯤ ꯀꯩꯅꯣꯗꯣ ꯅꯉꯣꯟꯗ ꯐꯣꯇꯣ ꯀꯥꯞ ꯊꯥꯔꯄꯗꯨ ꯅꯤꯡꯖꯤꯡꯉꯤꯕꯣ
ꯎꯝ ꯀꯇꯅꯤꯁꯤꯡ ꯂꯛꯏꯖꯤꯌꯦꯡꯉꯣ
ꯇꯥꯏ ꯀꯨꯟꯗꯣ ꯁꯥꯟꯅꯕꯒꯤ ꯀꯩꯅꯣꯗꯣ ꯁꯔꯇꯤꯐꯤꯀꯦꯠ ꯐꯪꯕꯗꯣ ꯑꯥ ꯃꯄꯥꯥꯜꯂꯝ ꯑꯇꯩ ꯑꯇꯩ ꯆꯠꯄꯒꯤ ꯁꯥꯟꯅꯕꯗꯣ ꯑꯩꯅ
ꯎꯝ ꯎꯝ
ꯑꯧꯗꯒꯤ ꯎꯝ ꯑꯗꯨꯗꯤ ꯑꯩ ꯈ꯭ꯋꯥꯡ ꯈ꯭ꯋꯥꯡꯖꯦ ꯑꯥꯕꯗꯤ ꯑꯉꯥꯡ ꯑꯣꯏꯔꯤꯉꯩꯗ ꯅꯥꯏ ꯑꯗꯨꯝ ꯁꯔꯨꯖꯦ ꯅꯝꯃꯒ ꯂꯩ ꯍꯥꯏꯌꯦꯕꯀꯣ ꯗꯣꯛꯇꯔꯅ ꯍꯥꯏꯔꯕꯗ
ꯎꯝ
ꯑꯗꯨꯗꯒꯤ ꯀ꯭ꯂꯥꯁ ꯇꯦꯟꯒꯤ ꯑꯦꯛꯖꯥꯝ ꯊꯥꯕꯩꯗ ꯕꯣꯔꯗꯤꯡ ꯂꯩ ꯍꯣꯁ ꯇꯦꯜꯗ ꯂꯩꯕꯩꯗ ꯑꯩꯖꯦ ꯈ꯭ꯋꯥꯡ ꯅꯥꯕꯗꯤ ꯈꯔ ꯈꯔ ꯍꯧꯔꯦꯕ ꯐꯤ ꯁꯨꯕꯗ
ꯎꯝ ꯎꯝ
ꯑꯗꯨꯗꯤ ꯌꯥꯝ ꯄꯛ ꯅꯥꯗꯕ ꯑꯩꯅ ꯀꯩꯁꯨ ꯈꯟꯖꯜꯂꯨꯗꯕ
ꯑꯣ
ꯑꯗꯨꯒꯗꯤ ꯈꯪꯗꯦ ꯑꯗꯨꯝ ꯅꯥꯔꯦ
ꯎꯝ ꯕꯦꯛꯒ꯭ꯔꯥꯎꯟꯗꯣ ꯌꯥꯔꯣꯏꯀꯣ
ꯑꯗꯣꯅꯦ
ꯎꯝ
ꯄꯥꯡꯖꯦ
ꯐꯖꯅ ꯐꯖꯅ ꯆꯦꯛꯑꯞ ꯇꯧꯊꯣꯛꯑꯣ ꯍꯣꯁꯄꯤꯇꯥꯜ ꯑꯆꯧ ꯑꯆꯧꯕꯗ ꯄꯩꯁꯥ ꯇꯤꯡꯉꯖꯨ ꯇꯤꯡꯅ ꯐꯅꯕ ꯑꯣꯏꯔꯗꯤ ꯅꯠꯇ꯭ꯔꯗꯤꯅꯦ ꯍꯌꯦꯡ ꯋꯥꯏꯔꯦ ꯅꯪ ꯑꯍꯟ ꯑꯣꯏꯔꯀꯥꯟꯗꯀꯣ ꯅꯪ
ꯃꯄꯥꯟ ꯂꯝꯗ ꯆꯠꯄꯒꯤ ꯈꯟꯕꯅꯦ
ꯀꯔꯤ
ꯃꯄꯥꯟꯂꯣꯝꯗ ꯆꯠꯄꯒꯤ ꯈꯟꯕꯅꯦꯕ
ꯈꯤꯗꯧꯕ ꯆꯠꯇꯣꯏꯕ
ꯍꯥꯥ
ꯀꯩꯗꯧꯕ ꯆꯠꯇꯣꯏꯅꯣꯕ
ꯈ꯭ꯋꯥꯡꯅ ꯈ꯭ꯋꯥꯡ ꯁꯦꯝꯕꯒꯤ ꯋꯥꯡ ꯅꯨꯉꯥꯏꯇꯕꯒꯤ
ꯑꯩꯗꯤ ꯅꯪ ꯃꯄꯥꯟ ꯂꯝꯗꯨꯗ ꯂꯩꯕ ꯆꯠꯂꯒꯦꯅ ꯈꯟꯈ꯭ꯔꯕ ꯍꯥꯏꯅꯗꯤ
ꯆꯠꯅꯤꯡꯕꯗꯤ ꯃꯌꯥꯝ ꯆꯠꯅꯤꯡꯉꯤꯗ ꯄꯩꯁꯥ ꯂꯩꯇꯕ ꯋꯥꯅꯤ
ꯑꯣ
ꯍꯣꯏꯕꯆꯤꯆꯤ ꯍꯣꯏ ꯑꯃꯜꯗꯣꯗꯤ
ꯅꯪꯒꯤ ꯑꯃꯥꯗꯨꯅ ꯀꯝꯗꯧꯕ
ꯈꯪꯗꯦꯗ ꯈꯠꯄꯄꯣꯠꯅꯤ
ꯅꯣꯡ ꯃꯄꯥꯟꯌꯣ ꯃꯄꯥꯟꯂꯝꯗꯣꯝ ꯌꯥꯝ ꯆꯠꯂꯕ ꯆꯠꯅꯤꯡꯉꯕꯣꯕ
ꯆꯠꯅꯤꯡꯉꯦ ꯑꯗ ꯀꯣꯏ ꯆꯠꯂꯒ ꯀꯣꯏ ꯆꯠ ꯆꯠ ꯀꯣꯏ ꯀꯣꯏ ꯆꯠꯄ ꯑꯗꯨꯝ ꯂꯩꯅꯤꯡꯉꯦ ꯑꯩꯗꯤ ꯀꯣꯏ ꯆꯠꯂꯒ ꯀꯣꯏꯕ ꯆꯠꯄ ꯌꯥꯝ ꯄꯥꯝꯃꯦ
ꯑꯩꯗꯤ
ꯅꯪꯖꯨ ꯆꯠ ꯀꯩꯅꯣ ꯆꯠꯅꯤꯡꯉꯗꯤ ꯆꯠꯂꯣ ꯅꯪ ꯆꯠꯅꯤꯡꯗꯤ ꯑꯩ ꯅꯨꯄꯤꯒꯗꯤ ꯀꯣꯏꯕ ꯆꯠꯇꯦꯗ
ꯑꯁꯦꯡꯀꯤ
ꯎꯝ ꯎꯝ
ꯌꯥꯏ ꯌꯥꯏ ꯅꯪꯒꯤ ꯅꯔꯣꯟ ꯁꯦꯡꯕꯗꯣ ꯌꯥꯏ
ꯍꯥ ꯋꯦꯗꯔꯖꯦ ꯌꯥꯝ ꯅꯨꯡꯉꯥꯏꯇꯦ ꯌꯥꯝ ꯁꯥꯏꯗ ꯏꯔꯨꯕ ꯅꯨꯡꯇꯤꯒꯤ ꯂꯨꯖꯔꯗꯤ ꯀꯥꯏꯗꯒꯤ
ꯅꯞ ꯅꯞ ꯂꯥꯎꯗ꯭ꯔꯥ
ꯑꯗꯨꯅꯦ ꯍꯧꯖꯤꯛ ꯆꯦꯡ ꯕꯣꯔꯥ ꯑꯅꯤ ꯊꯥꯡꯉꯣꯞ
ꯎꯝ ꯅꯨꯡꯁꯥ ꯌꯥꯝ ꯁꯥꯕꯁꯨ ꯅꯠꯇꯦꯕ ꯑꯗꯨꯝ ꯃꯝꯂꯤ ꯃꯝꯂꯤ ꯇꯧꯔꯒ ꯌꯥꯝ ꯁꯥꯕꯗꯣ ꯑꯣꯡꯆꯥꯛ ꯅꯥꯕꯗꯣ ꯎꯝ ꯑꯗꯨꯃꯥꯏꯟ ꯇꯧꯕ ꯌꯦꯡꯉꯣ ꯑꯃꯔꯛ ꯑꯃꯔꯛ ꯆꯨꯊꯕꯗꯅꯦꯕ ꯐ꯭ꯂꯠ ꯇꯧꯗꯣꯏꯅꯦ ꯌꯦꯡꯉꯣ
ꯑꯩ ꯖꯤꯝ ꯅꯠꯇ꯭ꯔꯒ ꯖꯤꯝ ꯁꯥꯟꯅ ꯁꯥꯟꯅꯒꯦ ꯈꯜꯂꯤ ꯈꯂꯤꯖꯦ ꯀꯨꯏꯔꯦꯕ
ꯎꯝ
ꯆꯠꯄ ꯇꯜꯂ ꯂꯩꯔꯦꯕ ꯑꯩꯖꯦ
ꯑꯗꯨ ꯆꯠꯂꯒ ꯍꯨꯅꯣꯁ ꯅꯪ ꯈ꯭ꯋꯥꯡ ꯅꯥꯕꯖꯨ ꯐꯒ꯭ꯔꯖꯨ
ꯑꯗꯨ ꯁꯥꯡꯅ ꯆꯦꯡ ꯍꯧꯖꯤꯛ ꯆꯦꯡ ꯕꯣꯔꯥ ꯑꯅꯤ ꯊꯥꯡꯕꯗ ꯋꯥꯕ ꯁꯤꯅ ꯁꯤꯒ ꯇꯧꯋꯦ ꯉꯁꯥꯏꯒꯤ ꯕꯦꯛ ꯊꯥꯡꯕꯗ ꯑꯩ ꯋꯥꯕꯗ ꯍꯣꯡꯕ꯭ꯔꯥ
ꯑ
ꯑꯩ ꯍꯥꯟꯅ ꯋꯥꯛꯀꯤꯡ ꯆꯦꯜꯂꯤꯀꯥꯟꯗ ꯍꯛꯆꯥꯡꯒꯥꯁꯤ ꯐꯔꯦꯀꯥꯟꯗꯗꯤ ꯑꯁ ꯅꯨꯡꯉꯥꯏꯕꯅꯦ ꯑꯗꯨꯀꯥꯟꯗꯗꯤ ꯎ ꯒ꯭ꯌꯥꯁ ꯀꯥꯥꯁꯦ ꯇꯪ ꯊꯥꯡꯗꯅ ꯆꯦꯡ ꯕꯣꯔꯥ ꯀꯥꯁꯦ ꯇꯪ ꯊꯥꯡꯗꯅ
ꯉꯁꯥꯏꯁꯨ ꯕꯦꯒ ꯑꯃ ꯊꯥꯡꯉꯦ ꯑꯁ ꯑꯗꯨ ꯏꯁꯇꯤꯔꯠ ꯀꯥꯕꯗꯣ ꯀꯣꯛ ꯉꯥꯉꯤꯀꯣ
ꯍꯥ
ꯉꯁꯥꯏ ꯏꯁꯇꯦꯔ ꯀꯥꯕꯗꯣ ꯀꯣꯛ ꯉꯥꯎꯋꯦꯕ
ꯎꯝ ꯑꯩꯗꯤ ꯋꯥꯡꯉꯦ ꯋꯥꯏ ꯌꯥꯝꯅ ꯅꯪꯅ ꯂꯩꯒꯦꯗꯕ ꯖꯒꯥꯅꯤ ꯑꯣꯟꯅꯔꯦ ꯑ ꯅꯄꯥꯔꯗ ꯑꯃꯨꯛꯀꯤꯅꯄꯥ
ꯑꯗꯨꯅꯦ ꯑꯁꯣꯟꯕꯤ ꯑꯃꯅ ꯂꯩꯔꯦꯕ
ꯃꯥ ꯑꯩꯉꯣꯟꯗ ꯉꯝꯒꯗ꯭ꯔꯣ ꯍꯪꯉꯛꯄꯗꯣ
ꯎꯝ
ꯎꯝ
ꯈ꯭ꯋꯥꯏꯗꯒꯤ ꯁꯣꯟꯕꯤ ꯃꯥꯅ ꯂꯩꯔꯦꯕ ꯁꯣꯟꯗ꯭ꯔ ꯑꯩꯉꯩꯁꯥꯏ ꯅꯉꯣꯟ ꯍꯥꯏꯔꯦ ꯃꯥ ꯁꯣꯜꯂꯦꯅ
ꯎꯝ
ꯑꯗꯨꯝ ꯌꯥꯏꯀꯣ
ꯀꯩ ꯌꯥꯏꯅꯣ
ꯃꯥꯗꯣ ꯑꯩꯒꯦꯟꯇꯤꯗꯣ
ꯌꯥꯗꯦꯗ
ꯀꯩꯅꯣ ꯌꯥꯗ꯭ꯔꯤꯗꯤ
ꯌꯥꯔꯤꯗꯤ ꯀꯩꯅꯣ
ꯑꯗꯨꯝ ꯌꯥꯔꯤꯕ ꯌꯦꯡꯕꯗꯣ
ꯐꯖꯩ ꯌꯥꯏꯔꯕ
ꯎꯝ
ꯈꯪꯗ꯭ꯔꯦꯗꯥ
ꯐꯖꯕꯤꯗ꯭ꯔꯕ꯭ꯔꯣ
ꯈꯪꯗꯦ ꯈꯪꯗꯦ ꯑꯩ ꯈꯪꯗꯦ ꯑꯗꯨꯒꯨꯝꯕ
ꯑꯩ ꯅꯪꯒꯤ ꯅꯒꯨꯟ ꯐꯖꯅ ꯈꯪꯉꯤꯀꯣ ꯑꯗꯨ ꯅꯔ ꯑꯩ ꯑꯩꯒꯤ ꯈꯣꯡꯗ ꯑꯩꯅ ꯈꯣꯏꯗꯅ ꯆꯤꯛꯑꯦ ꯍꯥꯏꯕꯗꯣ
ꯑꯥ
ꯑꯗꯨꯗ ꯄꯣꯝꯃꯒ ꯕ꯭ꯂꯦꯛ ꯀꯂꯔ ꯊꯣꯛꯑꯒ ꯂꯩꯔꯦ ꯍꯥꯏꯕ
ꯀꯩꯅꯣ ꯕ꯭ꯂꯦꯛ ꯀꯂꯔ ꯊꯣꯛꯑ ꯂꯩꯔꯦꯗꯤ ꯍꯨꯔꯤ
ꯎ ꯍꯨꯔꯣ ꯀꯔꯤꯔꯣ ꯈꯪꯗꯦ ꯑꯗꯨꯕꯨ ꯉꯔꯥꯡ ꯑꯩꯅ ꯅꯪꯅ ꯑꯩꯉꯣꯟꯗ ꯀꯩꯔꯥ ꯑ ꯄꯣꯏꯟꯇꯦꯠ ꯑꯃ ꯂꯧꯊꯣꯛꯑꯣ ꯍꯥꯏꯌꯦꯀꯣ ꯑꯗꯨꯗꯣ ꯑꯩ ꯂꯧ ꯊꯣꯛꯈ꯭ꯔꯦꯕ ꯂꯧꯊꯣꯛꯑꯒ ꯃꯥꯅ ꯆꯤꯛꯄꯒꯤ ꯖꯒꯥꯗꯣ ꯑꯗꯨ ꯖꯒꯥꯗꯣ ꯄꯣꯡꯃ ꯂꯩꯔꯦꯕ ꯕ꯭ꯂꯦꯛ ꯀꯂꯔ ꯑꯣꯏꯔꯒ ꯑꯗꯨꯝ ꯕ꯭ꯂꯦꯛ ꯀꯂꯔ ꯊꯣꯛꯄ꯭ꯔꯣ
ꯈꯪꯗ꯭ꯔꯦ ꯃꯥ ꯆꯤꯛꯄꯒꯤ ꯆꯤꯛꯄꯒꯤ ꯍꯨ ꯀꯥꯕ ꯑꯣꯏꯔꯝꯒꯅꯤꯌꯦ ꯐꯣꯏꯖꯟ ꯀꯥꯕ ꯑꯣꯏꯔꯝꯒꯅꯦꯕ ꯄꯣꯝꯃ ꯂꯩꯕꯅꯦꯕ ꯑꯩꯁꯨ ꯑꯉꯥꯡꯑꯣꯏ ꯀꯥꯟꯗ ꯅꯍꯃꯨꯛ ꯆꯤꯛꯄ ꯌꯥꯎꯔꯦ ꯈꯨꯠꯇ ꯈꯨꯟꯅꯥꯗꯤ
ꯎꯝ ꯑꯗꯨꯗꯤ ꯍꯣꯏ ꯄꯣꯝꯕꯅ ꯑꯃꯅꯤꯅꯦꯗꯅ ꯑꯗꯨꯏꯁꯤ ꯕ꯭ꯂꯦꯛ ꯀꯂꯔ ꯀꯥꯔꯥ ꯂꯩꯔꯦꯍꯥꯏꯕ
ꯈꯪꯗꯦ ꯈꯪꯗꯦ ꯑꯃꯨꯛ ꯑꯃꯨꯛ ꯁꯤꯒꯤꯅꯤꯀꯣ
ꯑꯩꯅ ꯑꯩ ꯉꯁꯥꯏ ꯌꯨꯇꯨꯝ ꯂꯧꯒꯗꯕꯁꯨ ꯀꯥꯎꯔꯦ
ꯅꯦꯠꯇꯝꯁꯨ ꯂꯩꯇ꯭ꯔꯦ ꯑꯩꯁꯦ ꯂꯩꯒꯗꯕ ꯂꯩꯒꯤ ꯂꯥꯃꯪ ꯉꯛꯇꯥꯅꯤꯗ ꯅꯨꯄꯤ ꯑꯃ ꯑꯣꯏꯕꯅꯤꯅꯀꯣ ꯂꯤꯞꯁ ꯇꯤꯛꯁꯨ ꯋꯥꯠꯂꯦ ꯔꯤꯃꯨ ꯅꯦꯜ ꯄꯨꯂꯤꯁ ꯔꯤꯃꯣꯕꯔꯁꯨ ꯋꯥꯠꯂꯦ ꯕ꯭ꯂꯁ ꯇꯩꯅꯕꯁꯨ ꯋꯥꯠꯂꯦ ꯈꯪꯗꯦꯗ ꯋꯥꯠꯄꯒꯤ ꯋꯥꯠꯄ ꯉꯛꯇꯥ ꯅꯪ ꯍꯩꯔꯤꯛ ꯆꯥꯅꯤꯡꯗ꯭ꯔꯦ
ꯆꯥꯅꯤꯡꯗꯦꯗ
ꯎꯝ ꯍꯥꯎꯗꯤ ꯍꯥꯎꯕꯅꯦ ꯈꯨꯝꯅꯩꯅꯤꯅ ꯑꯗꯣ ꯍꯌꯦꯡ ꯎꯌꯦꯟꯗꯣ ꯊꯣꯛꯈ꯭ꯔꯥꯅꯦꯕꯀꯣ ꯉꯥꯏꯍꯥꯛ ꯂꯩꯔꯒꯥ ꯑꯗꯨꯗꯣ ꯄꯨꯕꯤꯔꯛꯑꯒꯦ ꯁꯣꯏꯗꯅ ꯑꯩꯅ ꯄꯨꯕꯤꯔꯛꯀꯥꯅꯦ ꯗꯣꯡ ꯋꯥꯔꯤ
ꯑꯩꯗꯤ ꯆꯥꯅꯤꯡꯗꯦꯗꯥ
ꯎꯌꯦꯟꯗꯣ
ꯎꯝ
ꯑꯩꯅ ꯁꯦꯝꯃꯒ ꯄꯤꯕꯤꯔꯛꯀꯦ ꯍꯥꯏꯗꯤꯀꯣ ꯑꯩꯗꯤ ꯆꯥꯛ ꯌꯦꯟꯁꯥꯡ ꯊꯣꯡꯕꯁꯦ ꯅꯣꯏꯒꯤ ꯁ꯭ꯇꯥꯥꯏꯜꯗ ꯊꯣꯡꯕ ꯍꯩꯇꯦꯕ ꯑꯈꯣꯏꯒꯤ ꯁ꯭ꯇꯥꯥꯏꯜꯗ ꯊꯣꯡꯕ ꯍꯩꯌꯦꯕ
ꯎꯝ
ꯑꯗꯣ ꯑꯈꯣꯏ ꯁ꯭ꯇꯥꯏꯜ ꯊꯣꯡꯕꯗꯣ ꯍꯥꯏꯗꯤ ꯍꯣꯏ ꯅꯪ ꯑꯩꯅ ꯁꯥ ꯊꯣꯡꯕꯅ ꯅꯪ ꯆꯥꯅꯤꯡꯒꯦ ꯍꯥꯏꯔꯒꯅ ꯒ꯭ꯔꯤꯟ ꯚꯦꯖꯤꯇꯦꯕꯜꯁ ꯀꯔꯤ ꯀꯥꯔꯥ ꯑꯩꯅ ꯊꯣꯡꯕ ꯆꯗꯔꯣ ꯆꯥꯔꯣ ꯃꯊꯪꯒꯤꯗꯤ
ꯍꯣ ꯍꯣꯏ ꯃꯪ ꯐꯥ ꯃꯪ ꯐꯔꯥꯗꯤ ꯊꯝꯃꯣ ꯊꯝꯃꯣ ꯑꯗꯨꯗꯤ